ꯍꯜꯂꯣ
ꯩꯅ
ꯑꯦ ꯍꯧꯖꯤꯛꯅ ꯀ꯭ꯂꯥꯁ ꯂꯣꯏꯔꯕ ꯁꯈꯂꯦ
ꯅꯪꯒ ꯌꯥꯝꯝꯂꯥꯡꯉꯦꯦ
ꯅꯠꯇꯦꯍꯦ ꯍꯥꯏꯗꯤ ꯌꯥꯝ ꯃꯨꯠꯇꯨ ꯌꯥꯝ ꯐꯩꯌꯦ ꯍꯧꯖꯤꯛꯇꯣ ꯑꯗꯨꯅꯦ ꯅꯟ
ꯇꯣꯡꯅ ꯆꯇ ꯀ꯭ꯂꯥꯁ ꯂꯣꯏꯔ ꯀ ꯍꯂꯔꯒꯂꯦ
ꯅꯣꯏꯒꯤ ꯑꯦꯛꯖꯥꯝꯗꯨ ꯎꯝ ꯅꯨꯃꯤꯠ ꯍꯥꯏꯈ꯭ꯔꯕ꯭ꯔꯣ
ꯑꯁ
ꯅꯈꯣꯏꯒꯤ ꯑꯦꯛꯖꯥꯝꯒꯤ ꯅꯨꯃꯤꯠ ꯗꯦꯠꯇꯣ ꯍꯥꯏꯈꯔꯕ꯭ꯔꯣ
ꯍꯥ
ꯅꯈꯣꯏꯒꯤ ꯑꯦꯛꯖꯥꯝ ꯗꯦꯠꯇꯨ ꯀꯣ ꯑꯣꯖꯥꯅ ꯍꯥꯏ ꯈ꯭ꯔꯕ꯭ꯔꯣ
ꯇ꯭ꯋꯇꯤ ꯁꯦꯕꯟꯅꯦ ꯍꯥꯏꯌꯦ
ꯑꯣ ꯅꯨꯡꯉꯥꯏꯔꯦꯍꯦ ꯑꯗꯨꯗꯤ ꯅꯪꯈꯣꯏꯗꯦ ꯂꯥꯏꯔꯞ ꯄꯥꯏꯕꯔꯕ꯭ꯔꯣ ꯅꯪ
ꯄꯥꯔꯅꯤ ꯉꯁꯤꯗꯤ ꯎꯄꯥꯏ ꯂꯩꯇꯦ
ꯑꯣ ꯄꯨꯡ ꯀꯦꯗꯅ ꯄꯥꯏꯒꯅꯤ ꯅꯪ
ꯈꯪꯗꯦ ꯄꯥꯅꯤꯡꯕ ꯃꯇꯝꯅ ꯑꯗꯨꯝ ꯄꯥꯔꯒꯦꯅ ꯈꯜꯜꯂꯤꯦ
ꯑꯣꯝ ꯍꯣ ꯍꯣꯏ ꯍꯣꯏ ꯍꯣꯏ ꯈꯪꯉꯦ ꯅꯪ ꯄꯝꯕꯁꯦ ꯇꯣꯔꯣ
ꯍꯌꯦ ꯄꯃ ꯇꯧ ꯑꯗꯨ ꯃꯤ ꯀꯝ ꯇ ꯀꯧ ꯆꯗꯦ
ꯍ ꯍ ꯍꯅ ꯑꯗꯗꯤ ꯅꯁꯤ ꯀꯔꯤ ꯇꯧꯦ ꯅꯪ
ꯀꯝꯗ ꯇꯗꯤ ꯑꯗꯨꯝ ꯂꯩꯔꯏ ꯑꯅ
ꯑꯣ ꯀ꯭ꯂꯥꯁ ꯑꯩꯠꯇꯤꯟ ꯑꯩꯈꯣꯏ
ꯑꯩꯗꯤꯅ ꯀ꯭ꯂꯁ ꯂꯥꯛꯒꯅꯦ
ꯑꯣ ꯄꯦꯔꯤ ꯀꯦꯟꯗꯤꯌꯦꯦ
ꯍꯥ
ꯅꯈꯣꯏꯒꯤ ꯀ꯭ꯂꯥꯁꯇꯨ ꯄ꯭ꯌꯔꯤ ꯀꯌꯥꯔꯤ ꯂꯩꯌꯦ
ꯐꯐꯇꯤ
ꯑ
ꯐꯤꯐꯇꯤ ꯂꯩꯦ
ꯑꯣ ꯆꯠꯁꯤꯤ ꯅꯨꯡꯉꯥꯏꯕ꯭ꯔꯣ
ꯐꯥꯏꯚ ꯐꯤꯐꯇꯤ ꯂꯩ
ꯑꯩꯅ ꯑꯩꯅ ꯍꯥꯏꯕꯤꯗꯤꯤ ꯀꯣ
ꯎꯝ
ꯅꯨꯃꯤꯠ ꯑꯃꯒꯤꯁꯤꯀꯣ ꯀ꯭ꯂꯥꯁ ꯀꯌꯥ ꯂꯩꯌꯦ ꯍꯥꯏꯕꯅꯤ
ꯑ ꯑꯩꯗꯤ ꯃꯤ ꯀꯌꯥ ꯂꯩꯕ꯭ꯔꯥ ꯈꯜꯂꯨꯔꯦ ꯑ ꯄꯦ ꯄꯦꯔꯦ ꯃꯔꯤ ꯈ
ꯑꯣ ꯐꯔꯦ ꯍꯦ ꯑꯗꯨꯛꯇꯤ ꯂꯩꯕ꯭ꯔꯣꯅ ꯁꯤ ꯅꯈꯣꯏ
ꯎ
ꯑꯣ ꯅꯪꯗꯨ ꯑꯣ ꯇꯗꯦ ꯎ ꯇꯕ
ꯍ ꯄꯔꯗꯤ
ꯑꯣ
ꯇꯗꯦꯦ
ꯀꯦ ꯑ ꯀ ꯑꯗꯨꯝꯅ ꯍꯦꯠꯇ ꯐꯝꯂꯒ ꯂꯩꯒꯤꯅꯤ
ꯎꯝ ꯌꯥꯝ ꯐꯥꯏꯍ ꯅꯣꯏꯗꯤꯗ ꯑꯣꯏꯗꯤꯦ ꯃꯦꯔꯤ ꯌꯥꯝꯚꯥꯏꯕ ꯑꯗꯨ ꯌꯥꯗꯤ
ꯑꯦ ꯑꯃꯨꯛꯗꯤ ꯆꯥꯛꯀꯤꯔ ꯅꯪ
ꯑ ꯁꯤ ꯈꯜꯂꯦ ꯇꯤ ꯇꯧꯔꯒꯦ ꯄꯩꯁꯥ ꯇꯥꯟꯕ ꯇꯧꯔꯒꯦꯅ ꯈꯜꯂꯦ ꯂꯣꯏꯗꯌꯦ
ꯑꯩꯈꯣꯏꯗꯤ ꯍꯧꯖꯤ ꯇꯥꯟꯁꯨ ꯗ꯭ꯌꯨꯇꯤꯗꯨ ꯂꯣꯏꯔꯦ ꯍꯣꯏ ꯂꯥꯁ ꯑꯣꯏꯅꯅꯥ ꯂꯥꯁꯅꯦ ꯑꯩꯈꯣꯏꯁꯨ ꯑꯗꯨꯒ ꯍꯧꯖꯤꯛꯇꯤ ꯂꯣꯏꯔꯦ ꯍꯧꯣꯖꯤꯛꯟꯗ ꯀ꯭ꯂ꯭ꯂꯥꯁ ꯂꯣꯔꯒ ꯃꯈꯣꯏꯁꯨ ꯑꯣꯖꯥꯁꯤꯡꯁꯨ ꯀ꯭ꯂꯥꯁ ꯊꯨꯅ ꯂꯧꯔꯒ ꯁꯦꯂꯦꯕꯁ ꯀꯣꯝꯄ꯭ꯂꯤꯠ ꯇꯧꯒꯦ ꯑꯗꯨꯃꯅ ꯀꯣ ꯃꯥ ꯈꯣꯏꯁꯨ ꯊꯨ ꯅꯠꯇꯋꯦ ꯍꯧꯖꯤꯛꯀ
ꯎꯝ ꯌꯥꯝ ꯐꯥꯏꯗꯨꯣꯏ ꯀ
ꯍꯣꯏ ꯍꯧꯖꯤꯛ ꯍꯧꯖꯤꯛ ꯎꯝ ꯃꯃꯤꯠ ꯈꯛ ꯍꯇꯛ ꯃꯪꯈꯠꯇꯀꯣ ꯍꯥ ꯈꯛꯇ ꯂꯩꯑ ꯑꯗꯨꯅ ꯊꯨꯅ ꯇꯧꯔꯒ ꯑꯗꯨꯝ ꯍꯥꯏꯌꯦ ꯑꯗꯨꯒ ꯑꯩꯈꯣꯏꯒꯤ ꯁ꯭ꯀꯨꯜ ꯑꯦꯛꯖꯥꯝꯁꯨ ꯂꯩꯑ ꯁꯀꯨꯜ ꯑꯦꯛꯖꯥꯝ ꯅꯃꯤꯠꯇꯀꯣ ꯂꯣꯏꯅ ꯎꯝ ꯂꯣꯏꯁꯤꯜꯂꯒꯦ ꯑꯗꯨꯃꯅ ꯍꯥꯏꯌꯦ ꯑꯗꯨ ꯑꯗꯨꯅꯁꯨꯅ ꯇꯣꯖꯤ ꯑ ꯔꯦꯁ ꯇꯧꯕ ꯃꯇꯝ ꯂꯩꯇ꯭ꯔꯦ ꯍꯧꯖꯤꯛ
ꯏ ꯄꯣꯊꯥꯔꯒ ꯂꯩ ꯃꯨ ꯇꯧ ꯌꯥ ꯍꯧꯁꯤꯁꯨꯅꯦ
ꯅꯠꯇꯦ ꯍꯧꯖꯤꯛꯈꯣꯏꯖꯤꯗ ꯑꯗꯨꯝꯅ ꯂꯥꯛꯑꯦ ꯔꯦꯁꯟ ꯃꯈꯣꯏꯒꯤ ꯀ꯭ꯂꯥꯁ ꯑꯥꯔꯗꯨꯨꯀꯣ ꯃꯇꯝ ꯂꯩꯇ꯭ꯔꯦ ꯇꯨꯝꯕ ꯃꯇꯝ ꯂꯩꯇꯔꯦ
ꯍ ꯌꯥꯝ ꯐꯔꯦ ꯐꯔꯦ ꯅꯍꯥ ꯂꯩꯔꯒ ꯏꯟꯁꯥꯡ ꯊꯣꯡꯕ ꯆꯠ ꯁꯤꯖꯤꯟꯅꯔꯤꯕꯅꯤ ꯅꯪ ꯇꯥꯟꯗ꯭ꯔꯗꯤ
ꯀꯔꯤ ꯊꯨꯝꯒꯦ
ꯑꯗꯨꯝ ꯀꯥꯡꯁꯣꯏ ꯊꯨꯡꯁꯦ ꯍꯥꯏꯕꯒꯤ ꯋꯥꯅꯤꯗ
ꯎꯝ ꯍꯣꯏ ꯍꯣꯏ ꯅꯪꯉꯣꯟꯗ ꯂꯥꯏꯕ꯭ꯔꯣ ꯁꯣꯝꯗ ꯄꯣꯗ ꯂꯥꯏꯕ꯭ꯔꯣ
ꯑꯣꯏ ꯂꯩꯕꯅꯦ ꯑꯩꯈꯣꯏꯒꯤ ꯀꯤꯠꯆꯟ ꯂꯩꯕꯀꯣ
ꯍ ꯍꯣꯏ ꯑꯗꯨꯗ ꯑꯣꯏꯗꯤ ꯇꯔꯁꯨ ꯌꯥꯏ
ꯄꯨꯔꯛꯔꯁꯨ ꯊꯣꯡꯗ꯭ꯔꯗꯤ ꯑꯗꯨꯝ ꯀꯔꯤ ꯍꯥꯏꯩꯁꯤꯔ ꯋꯦꯁ ꯇꯧꯊꯣꯛꯀꯂꯕ ꯑꯩꯈꯣꯏ
ꯍꯣꯏ ꯍꯣꯏ ꯍꯣꯏ ꯆꯨꯝꯃꯦ ꯆꯃꯦ ꯑꯗꯨꯁꯨ
ꯅꯪ ꯇꯒ ꯌꯦ ꯄꯨ꯭ꯔꯅ ꯐꯨꯕꯣ
ꯍꯣꯏ ꯏꯡꯉꯤ ꯑꯗꯨꯗ ꯁꯋꯥꯏꯗꯤ ꯐꯖꯅ ꯏꯗꯗꯦ ꯇꯣꯅꯅꯥꯅꯥ ꯀꯣ
ꯎꯝ
ꯑꯗꯤ ꯑꯝ ꯍꯥꯕꯔꯥꯒꯥꯏ ꯇꯃ ꯇꯧꯔꯁꯨꯣ ꯇꯨ ꯊꯥꯔꯇꯤꯗꯋꯥꯗ ꯍꯧ ꯈꯜꯂꯦ ꯑꯗꯨ ꯑꯣꯏꯔꯁꯨ
ꯑ ꯃꯦꯁꯇꯤ ꯍꯧꯕ ꯅꯠꯇ꯭ꯔꯣ ꯑꯗꯨꯁꯨ ꯈꯔꯗꯤ ꯗꯤꯂꯦ ꯇꯧ ꯇꯧꯋꯦ ꯍꯥꯏꯕꯒ ꯇꯥꯏꯌꯦ
ꯍꯣꯏꯣꯏ ꯑꯗꯨꯅ ꯍꯥꯏꯗꯤ ꯑꯗꯨ ꯎꯝ ꯍꯥꯞꯄ꯭ꯔꯒ ꯑꯔꯀꯥꯏ ꯇꯨ ꯇꯨꯝꯃꯦ ꯑꯗꯨꯒ ꯌꯥꯝꯅ ꯇꯨꯝꯉꯤꯅꯦ ꯑꯗꯨꯅꯦ ꯑꯃꯨꯛꯀ ꯇꯨꯝꯈ꯭ꯔꯦ ꯑꯗꯨꯒ ꯑꯃꯨꯛꯀ ꯍꯧꯈꯠꯂꯦ ꯑꯗꯨꯒ ꯌꯦꯡꯉꯦ ꯑꯗꯨ ꯍꯥꯐ ꯇꯥꯏꯝ ꯀꯔꯦ ꯑꯗꯨꯒ ꯒꯣꯜ ꯑꯃꯁꯨ ꯍꯥꯞꯇꯨꯔꯦ ꯑꯗꯨꯅ ꯍꯥꯏꯗꯤ ꯑꯃꯨꯛꯀ ꯇꯨꯝꯈ꯭ꯔꯔꯦ ꯑꯣ ꯍꯥꯏꯅ ꯍꯈꯂ ꯀ ꯑꯃꯨꯛꯒ ꯌꯦꯡꯉꯤ ꯑꯗꯨꯗꯣ ꯒꯣꯜ ꯑꯃ ꯑꯃ ꯍꯥꯞꯈ꯭ꯔꯦ ꯑꯗꯨꯅ ꯇꯨꯝꯅꯤꯅꯦꯔꯥ ꯇꯨꯝꯈ꯭ꯔꯦ ꯑꯗ ꯍꯧꯣꯈꯠꯂꯛꯄ ꯇꯥꯏꯝꯗꯣ ꯃꯇꯗꯨ ꯀ ꯐꯥꯏꯚ ꯊꯥꯔꯇꯤ ꯀꯨꯝꯕ ꯍꯧꯈꯔꯦ ꯑꯗꯨꯨꯝꯕꯁꯨ ꯌꯦꯡꯃꯤꯅꯔꯒ ꯑꯗꯨꯒ ꯨꯒꯜ ꯨꯒꯜ ꯇ ꯏ ꯇꯔ ꯀꯦꯅꯦꯒ ꯌꯦꯉꯦ ꯑꯗꯨꯒ ꯅꯣꯔꯋꯦꯅꯥ ꯍꯥꯏꯈ꯭ꯔꯦ ꯍꯥꯏꯗꯤ ꯑꯁ ꯍꯥꯏꯗꯤ ꯌꯥꯝꯅ ꯍꯦꯞꯄꯤ ꯑꯣꯏꯋꯦꯀꯣ ꯑꯗꯣꯨ ꯎꯝ ꯅꯟ ꯃꯇꯣ ꯅꯩ ꯃꯗꯨ ꯎꯔꯒꯥꯏꯗꯤꯟ ꯑꯁꯃꯗꯨꯅꯁꯤ ꯌꯦ ꯑꯁ ꯀꯞꯅꯤꯅꯦ ꯃꯗꯨ ꯑꯣꯏꯗꯒ ꯁꯤꯕꯅꯦ ꯑꯗꯨꯔꯁꯨ ꯍꯥꯏꯗꯤ ꯑꯩꯒꯤ ꯑꯄꯥꯝꯕ ꯅꯨꯄꯥꯗꯣ ꯍꯥꯜꯂꯦꯟꯅꯦ
ꯅꯪꯒꯤ ꯗꯕꯒ ꯔꯣꯅꯤ ꯁꯤꯔꯤ ꯍꯥꯏꯗꯤꯦ
ꯑꯗꯨꯅꯦ ꯑꯩꯁ ꯌꯥꯝ ꯍꯦꯕꯤ ꯑꯣꯏꯔꯁꯦ ꯀꯔꯤꯒꯤꯅꯣ ꯈꯪꯕ꯭ꯔꯣ ꯐꯜꯦꯟꯅ ꯒꯣꯜ ꯑꯅꯤ ꯍꯥ ꯐꯨꯔꯦ ꯑꯗꯤꯅ ꯅꯨꯃꯤꯠꯅ ꯁꯤꯕ ꯌꯥꯝ ꯊꯥꯏꯌꯦ
ꯎꯝ
ꯃꯗꯨ ꯑꯩꯁꯨ ꯌꯥꯝꯅ ꯁ ꯇꯃꯦ ꯐꯅꯤꯁꯨꯨꯐꯅꯤ ꯍꯨꯌꯦ ꯌꯥꯝꯅ ꯇꯦꯂꯦꯟꯇꯦꯠꯁꯨ ꯂꯩꯌꯦ ꯑꯗꯨꯒ ꯍꯣꯏ ꯅꯁꯁꯨ ꯍꯣꯏꯨꯇ ꯌꯥꯏ
ꯑꯦ
ꯅꯪꯒꯤ ꯅꯨꯄꯥꯅ ꯍꯦꯟꯅ ꯃꯥꯅ ꯐꯨꯖꯩꯌꯦ ꯀꯂꯦꯟꯅ ꯀꯝꯄ꯭ꯌꯨꯔ ꯇꯧꯔꯁꯦ ꯀ ꯅꯠꯇꯦ ꯍꯦ ꯅꯠꯇꯦ ꯍꯦ ꯅꯪꯒꯤ ꯅꯨꯄꯥ ꯆ ꯄꯤ ꯄꯅꯤ
ꯀꯩꯅ ꯄꯔꯤ ꯃꯗꯨ
ꯑꯗꯨꯒ ꯀꯣ ꯍꯂꯅ ꯍꯦꯟꯅ ꯇꯦꯂꯦꯟꯁꯨ ꯂꯩꯌꯦ ꯃꯥꯗꯣ ꯑ ꯃꯥꯅ ꯍꯅ ꯍ ꯐꯅꯅ ꯐꯥꯏꯔ ꯑꯗꯨꯒ ꯂꯣꯏꯅꯃꯛ ꯌꯨꯅꯤꯚꯔꯁꯅ ꯃꯥꯗꯨ ꯈꯪꯉꯦ ꯅꯪ ꯏ ꯅꯨ ꯄꯠꯇ ꯅꯪ ꯂꯀꯅ ꯄꯈꯔꯦ ꯄ ꯅꯪꯒꯤ ꯅꯨꯄꯥꯗꯣ ꯅꯪ ꯈꯄ ꯈꯪꯉꯦ ꯑꯗꯨꯒ ꯁꯤ ꯑꯩꯒꯤ ꯍꯂꯦꯟꯗꯨ ꯑꯁ ꯌꯨꯅꯤꯚꯔꯁꯅ ꯈꯪꯉꯦ
ꯅꯪꯗꯤꯔꯦꯂꯤꯇꯤ ꯍꯥꯏꯔꯤꯅꯣ ꯑꯩꯁꯨ ꯑꯩꯒꯤꯗꯤ ꯏꯁꯄꯦꯟꯗ ꯁꯅꯔꯤ ꯃꯗꯨꯨꯗꯤ ꯑꯣꯔꯤꯅꯦ ꯁꯤ
ꯅꯪꯉꯅ ꯄ ꯑꯗꯨ ꯈꯥꯏꯆ ꯀ ꯀꯦꯔ ꯑꯗꯣ ꯃꯥꯒꯤ ꯃꯤꯠꯁꯨ ꯐꯠꯇꯦꯀꯣ ꯅꯪꯒꯤ ꯅꯨꯄꯥꯒꯤ ꯃꯤꯠꯁꯨ ꯐꯠꯇꯦꯀꯣ ꯍ ꯇ ꯇ
ꯑꯩꯅ ꯍꯥꯏꯕꯗꯤ ꯅꯪꯒꯤꯗꯤ ꯐꯦꯟꯁꯅꯦ ꯃꯤ ꯌꯥꯗꯦ ꯅꯪ ꯅꯁꯤ ꯋꯥꯔꯤꯂꯤꯁ ꯅꯕꯅꯨꯡꯉꯇ
ꯅꯪꯒꯤ ꯅꯨꯄꯥꯒꯤ ꯍꯥꯏꯠꯇ ꯌꯥꯝꯅ ꯄꯤꯑ ꯑꯗꯨꯒꯒ ꯃꯥꯒꯤ ꯃꯤꯔꯆ ꯐꯞꯦ ꯁꯨꯨ ꯍꯥꯞꯄꯦ
ꯃꯗꯨꯅ ꯍꯦꯟꯅ ꯅꯨꯡꯁꯤꯔꯤꯅꯦ ꯑꯩꯗꯤ
ꯑꯗꯨꯅꯦ ꯅꯪ ꯑꯗꯨꯅꯦ ꯔꯣꯟꯇ ꯎꯝ ꯂꯝꯕꯤ ꯔꯣꯝꯗ ꯆꯠꯈ꯭ꯔꯦꯅ
ꯆꯠꯇ꯭ꯔꯦ ꯃꯥꯒꯨꯝꯕ ꯅꯨꯡꯁꯤꯕ ꯂꯩꯇ꯭ꯔ ꯇꯥꯏꯕꯪ ꯑꯁꯤꯗ
ꯅꯪ ꯃꯥꯒꯤ ꯃꯤꯆꯨ ꯐꯠꯇꯦ ꯑꯗꯨ ꯅꯪꯒꯤ ꯃꯤꯆꯨ ꯐꯠꯇꯦ ꯑꯗꯨ ꯅꯪꯅ ꯃꯗꯨ ꯄꯤꯛꯇꯣꯔꯦ
ꯃꯥ ꯃꯥꯒꯤ ꯃꯤ ꯐꯠꯇ꯭ꯔꯁꯨꯦ ꯑꯩꯒꯤ ꯑꯐꯕ ꯑꯣꯏꯕꯤ ꯂꯧꯔꯤꯅꯦ ꯃꯥꯁꯦ
ꯅꯪꯒꯤ ꯃꯤꯠꯁꯨ ꯐꯠꯇꯦ ꯑꯗꯨꯅ ꯅꯪ ꯃꯥꯗꯨ ꯄꯤꯛꯇꯣꯔꯦ ꯍꯥꯏꯗꯤ ꯑꯩꯅ ꯎꯝ ꯎꯝ ꯀꯦ ꯍꯥꯏ ꯏꯐ ꯑꯔ ꯌꯨ ꯀ ꯑꯗꯨꯃꯥꯏꯅ ꯍꯥꯏꯕꯗꯤꯀꯣ ꯍꯥꯏꯗꯤ ꯍꯥꯂꯦꯟ ꯄꯤꯛꯇꯒꯤ ꯍꯥꯂꯦꯟꯟꯅ ꯍꯦꯟꯅ ꯐꯖꯩꯗ ꯃꯥꯅ ꯍꯦꯟꯅ ꯇꯥꯂꯦꯟ ꯇꯠ ꯑꯣꯏ ꯑꯗꯨꯒ ꯅꯁꯛꯁꯨ ꯑꯩ ꯑꯗꯨ ꯃꯥꯒꯤ ꯏꯁꯀꯤꯡꯒꯨꯝꯕ ꯀꯨꯝ ꯐꯁ ꯑꯦꯠ ꯐꯁꯥꯏꯦ
ꯍꯂꯦꯟꯁꯨꯣ ꯑꯁ ꯑꯩꯈꯣꯏꯒꯤ ꯍꯥꯂꯟꯗꯤ ꯌꯥꯝ ꯐꯖꯔꯦꯍꯦ ꯀꯩꯁꯝꯄꯥꯠꯇ ꯂꯩꯕꯗꯨ ꯍꯂꯟ
ꯍ
ꯃꯗꯨ ꯀꯝꯄꯤꯌꯔ ꯇꯧꯕ ꯌꯥꯗꯦ ꯃꯗꯨ ꯍꯦꯟꯅ ꯐꯖꯩꯀꯣ
ꯑꯩꯗꯤꯁꯤ ꯋꯥꯔ ꯀꯄ ꯍꯥꯏꯦ ꯌꯥꯔꯦ ꯀ ꯔꯔꯤ ꯈ ꯇ ꯍꯥꯏꯗꯅ ꯅꯟꯖꯁꯨꯨ
ꯅꯪ ꯑꯗ ꯃꯅ ꯍꯥꯞꯀꯦꯔ ꯍꯥ ꯍꯥꯄ꯭ꯔ ꯅꯪ ꯑꯗꯨꯃꯥꯏꯅ ꯍꯥꯏꯔꯗꯤꯀꯣ
ꯂꯀꯦꯦꯜ ꯍꯂꯅꯁꯨ ꯀꯖꯔꯤꯀꯣ ꯍꯣꯏ ꯂꯀꯦꯜ ꯍꯥꯂꯦꯅꯁꯨ ꯐꯥꯖꯩ
ꯎ ꯅꯪꯗꯨ ꯈꯥꯟꯗꯦꯀꯣ ꯅꯪ ꯃꯥ ꯃꯥꯒꯦ ꯅ ꯁ ꯁꯨ ꯎꯗ꯭ꯔꯦ ꯑꯗꯨꯕꯨꯟꯅ ꯍꯥꯏꯒꯅꯨ ꯀꯣ
ꯃꯥꯅ ꯍꯦꯟꯅ ꯐꯖꯩ ꯃꯥꯒ ꯑꯗꯨꯒ ꯍꯦꯂꯦꯟꯗ ꯀꯝꯄꯤꯌꯔ ꯇꯧꯔ ꯌꯥꯗꯦꯀꯣ ꯃꯥꯒ ꯍꯂꯡꯒ ꯀꯝꯄꯤꯌꯔ ꯇꯧꯧꯕ ꯌꯥꯗꯦꯀꯣ
ꯌꯥꯝ ꯅꯨꯡꯉꯥꯏꯔꯦ ꯂꯣꯀꯦꯜ ꯍꯥꯜꯂꯦꯟꯕ ꯐꯪꯂꯒ
ꯅꯠꯇꯦ ꯅꯪ ꯈꯪꯗꯦ ꯅꯪ ꯑꯩꯒꯤ ꯅꯨꯄꯥꯒꯤꯗꯨ ꯈꯟꯗꯦ ꯑꯗꯨꯒꯨꯝꯕ ꯍꯥꯏꯩꯔꯗꯤ ꯅꯪ ꯀꯔꯤ ꯍꯥꯏꯕ ꯎ ꯅꯪꯒꯤ ꯅꯨꯃꯤꯠꯇ ꯐꯠꯇꯦꯀꯣ ꯐꯠꯇꯦꯕ
ꯐꯥꯏ ꯐꯥꯏ ꯐꯥꯏ ꯐꯥꯏ
ꯑꯗꯨꯒ ꯅꯨꯄꯤ ꯑꯗꯨ ꯕꯥꯁꯀꯦꯠꯇꯣ ꯑꯗꯨꯗꯪ ꯐꯝꯃꯣ ꯑꯩꯁꯨ ꯐꯣꯇꯣ ꯀꯥꯄꯅꯤ
ꯑꯍꯣ ꯌꯨ ꯑꯟ ꯏꯗꯤꯁ ꯋꯥꯟ
ꯑꯗꯨꯃ ꯍꯥꯏꯒꯨꯅꯨ ꯍꯪꯉ ꯅꯍꯪꯥꯟ ꯃꯄꯥꯟꯇ ꯆꯠꯈ꯭ꯔꯦ ꯑꯗꯨꯅ ꯑꯩꯈꯣꯏꯅ ꯍꯥꯠꯄꯦ ꯅꯪꯉꯣꯟꯗꯁꯨ ꯄꯤꯒꯦ ꯑꯗꯨꯃꯥꯏꯅ ꯅꯨꯄꯤ ꯑꯩꯅ ꯅꯝꯕꯨ ꯍꯥꯏ ꯈ꯭ꯔꯦꯀꯣ ꯑꯗꯨ ꯕꯁꯀꯦꯠꯇꯣ ꯑꯗꯨꯗ ꯊꯥꯞꯀꯨꯅꯣ ꯑꯃꯨꯛꯀ ꯊꯝꯃꯣ ꯑꯩ ꯐꯣꯇꯣ ꯀꯥꯞꯀꯦ ꯑꯗꯨꯃ ꯍꯥꯏꯕ ꯅꯪꯕ ꯈꯟꯗ꯭ꯔꯔꯤꯕꯣ
ꯅꯥꯡꯗꯣ ꯅꯆꯤꯟꯅꯤ ꯌꯥꯝ ꯀꯜꯂ ꯍꯦ ꯂꯩꯁꯕꯤ ꯃꯥꯟꯗ꯭ꯔꯦ
ꯂꯪꯅ
ꯑꯦ
ꯑꯁ ꯑꯁ ꯍꯧꯖꯤꯛꯀꯥꯟꯗꯣ ꯑꯩꯒꯤ ꯐ꯭ꯔꯦꯟ ꯑꯃꯅ ꯀꯣꯜ ꯇꯧꯋꯦ ꯃꯥ ꯀꯔꯤꯒꯤꯨꯅꯣ
ꯋꯥ ꯋꯥꯔꯤ ꯁꯅꯅꯔꯣ ꯎꯄꯥꯏ ꯂꯩꯇ ꯈꯣꯏꯒꯕꯦ
ꯍꯣꯏ ꯍꯣꯏ ꯆꯨꯝꯃꯦꯗꯁꯨꯣ ꯑꯔꯨꯗꯨꯅꯦ ꯏꯃꯅꯅꯥ ꯀꯧ ꯇꯣꯛꯑꯦ ꯑꯗꯨꯅꯦ
ꯁꯥꯟꯅꯅꯤꯡꯗꯦ ꯍꯦꯟꯅ ꯁꯂꯨꯕ
ꯑꯩꯒꯤ ꯕꯦꯁ ꯐ꯭ꯔꯦꯟꯅꯦ
ꯄꯣꯏ ꯑꯣꯏꯅꯅꯗꯤꯅ ꯏ ꯒꯤꯕꯦꯁ ꯂꯩꯖꯔ
ꯃꯦ ꯃ ꯑꯗꯨ ꯖꯤꯂꯁ ꯀꯥꯈ ꯑꯅ ꯦꯁ ꯐ꯭ꯔꯦꯟ ꯍꯥꯏꯔꯇꯀꯉ ꯅꯪ ꯅꯪ ꯋꯥꯣꯏꯁꯨꯏ ꯈꯅꯦꯀꯣ
ꯂꯧꯖꯔꯣ ꯂꯧꯖꯔꯣ ꯄꯥꯝꯖꯗꯦ
ꯈꯪꯉꯦ ꯈꯉꯦ ꯇ ꯅꯪ ꯖꯦꯂꯦꯟꯁ ꯀꯥꯔꯗꯤ ꯀꯥꯏ ꯑꯗꯨꯃꯅ ꯍꯥꯏꯌꯣꯑꯣ ꯀꯥꯏꯗꯦ ꯑꯃꯒ ꯑꯩꯅ ꯍꯥꯏꯔꯤꯅꯤ ꯍꯥꯏꯒꯅꯤ ꯀꯩꯗ ꯍꯪꯌꯣ ꯍꯥꯏꯌꯣ
ꯄꯝꯖꯗꯦ ꯄꯝꯖꯗꯦ ꯀꯩꯗꯧꯅꯤ
ꯄꯥꯝꯖꯔꯗꯤꯁꯨ ꯎꯄꯥꯏ ꯂꯩꯇ꯭ꯔꯦ ꯅꯪꯒꯤ ꯄꯥꯝꯕꯤ ꯅꯨꯄꯤꯅꯦ
ꯅꯪꯦ ꯄꯝꯄꯦ ꯑ ꯄꯝꯕꯜ ꯨꯄꯤꯅꯦ
ꯎꯝ ꯅꯪꯅꯤ ꯅꯪꯅꯤ ꯌꯦ ꯁꯅꯥꯕ ꯃꯥꯂ ꯊꯦ
ꯑꯗꯤ ꯍꯧꯨꯖꯤ ꯀ ꯑꯗꯨ ꯕꯤꯆ ꯇ ꯂꯩ ꯑ ꯑꯗꯨ ꯅ